ꯎ
ꯎ ꯍ ꯍ ꯍꯟꯕ꯭ꯔꯣ ꯉꯟꯗ꯭ꯔꯣ ꯁꯤꯅꯥꯔꯤꯁꯨ ꯌꯦꯦꯛꯁꯤꯉꯣ ꯑꯦꯍꯥ
ꯇꯝꯄꯥꯛꯀꯤ ꯄꯥꯈꯪ ꯃꯆꯥ ꯑꯦ ꯄꯥꯈꯪ ꯑꯆꯧꯕꯗꯨꯕꯨ
ꯑꯗꯨꯗꯒꯅꯤꯗ ꯍꯦꯒ ꯈꯕꯁꯤ ꯄꯣꯁ ꯇꯥꯗꯕꯁ ꯑ ꯃꯩꯅꯦꯦ
ꯅꯪ ꯑꯅꯧꯕ ꯔꯥ ꯁꯤꯁꯦ
ꯍꯦ
ꯑ ꯀꯃꯥꯏꯅꯔꯥ
ꯌꯥꯝꯃꯋꯦ ꯀꯔꯤꯒ꯭ꯔꯣ
ꯑꯅꯧꯕ ꯑꯣꯏꯕ꯭ꯔꯥ ꯈꯟꯕ ꯑꯩꯅ
ꯑꯃꯝꯕ ꯑꯃꯝꯕ ꯑꯃꯝꯕ ꯀꯨꯔꯃꯗꯨ ꯑꯣꯏꯕꯖꯥꯠꯂꯥ ꯅꯪꯅ ꯁꯅꯥꯕꯗꯣ ꯀꯔꯝꯕꯗ ꯁꯅꯕ꯭ꯔꯥ ꯐꯣꯟ ꯄꯥꯛꯄꯗ ꯁꯅꯕ꯭ꯔꯥ ꯐꯣꯟ
ꯑꯥ ꯄꯥꯛꯄꯗ ꯁꯥꯟꯅꯕꯥ ꯍꯩꯇꯦ ꯃꯆꯥ
ꯑꯁ ꯑꯄꯥꯛꯄꯗ ꯍꯦꯟꯅꯥ ꯁꯥꯟꯅꯕ ꯅꯨꯡꯉꯥꯏꯒꯗꯅꯦ ꯎꯠꯂꯣ
ꯑꯥ ꯈꯨꯠ ꯄꯤꯛꯄꯒꯤꯀꯣ ꯄꯥꯏꯕ ꯉꯝꯗꯦꯕ ꯗꯨꯒꯤ ꯏꯟꯅ ꯉꯝꯗꯕ
ꯑꯗꯨ ꯍꯧꯒꯦ ꯇꯧꯕꯒꯤ ꯕꯥꯔꯣ ꯇꯥꯕꯒꯤ
ꯑꯣ ꯑꯗꯨꯒꯤꯔꯥ
ꯎꯝ
ꯑꯩꯗꯣ ꯑꯃꯐꯥꯎ ꯈꯪꯗꯕ
ꯑꯝ
ꯎꯠꯁ
ꯉꯪꯗꯤ ꯌꯥꯝ ꯂꯥꯡꯉꯤꯕꯣ
ꯍꯣꯏ
ꯂꯣ ꯀꯃꯥꯏꯁꯅꯕ ꯑꯗꯣ
ꯑꯗꯨꯝ ꯇꯥꯔꯒ ꯂꯩꯗꯣꯏꯔꯥ ꯁꯤꯁꯦ
ꯁꯤ ꯌꯦꯡꯉꯨꯇꯨ ꯏꯅꯥꯈꯨꯝꯕ ꯅꯨꯄꯥꯗꯣ
ꯎꯝ
ꯑꯁ
ꯌꯥꯝꯈꯔ꯭ꯦꯗꯥ ꯁꯤꯗꯤ
ꯑꯝ ꯇꯣꯛꯄ ꯌꯥꯔꯝꯅꯦ ꯃꯤ ꯀꯥꯞꯅꯕ ꯀꯥꯟꯗ ꯏꯔꯤꯇꯦꯇꯤꯡ ꯑꯣꯏꯗꯔꯣ
ꯏꯍꯦ ꯂꯨꯗꯧꯔꯤꯍꯦ ꯁꯤꯗꯤ
ꯑꯦ ꯁꯤ ꯆꯗꯦ ꯍꯦ ꯑꯁ ꯑꯁꯤꯒꯤ ꯃꯈꯣꯟꯁꯦ ꯍꯩꯅꯗꯦ ꯑꯁꯦꯡꯕ
ꯑꯂꯣ ꯅꯝꯕꯔ ꯊ꯭ꯔꯤ ꯅꯝꯕꯔ ꯊ꯭ꯔꯤ ꯕꯆꯥꯎ
ꯑꯁꯤ ꯈꯣꯡꯐꯝ ꯀꯣꯟꯁꯦ ꯍꯥꯏꯅꯁꯤꯦꯗ ꯅꯣꯏꯗꯤ ꯍꯩꯅꯕ꯭ꯔꯥ
ꯑꯁ ꯇꯟꯅꯔꯒ
ꯑꯗꯨꯅꯦ ꯃꯈꯣꯟꯅ ꯇꯥꯕ ꯅꯨꯡꯉꯥꯏꯇꯕꯒ
ꯎꯝ ꯑꯗꯨꯝ ꯇꯥ ꯂꯩꯌꯦ
ꯎꯝ ꯃꯁꯤꯗꯤ ꯍꯤꯡꯉꯒ ꯂꯩꯏꯅꯦ ꯑꯩꯗꯤ ꯁꯨꯔꯤ ꯇꯪ ꯄꯥꯏꯔꯒ ꯂꯩ ꯃꯣꯏꯅ ꯀꯩꯀꯩꯅꯣ ꯂꯪꯁꯜꯂꯛꯄꯒꯤꯅ
ꯃꯤꯁꯨ ꯌꯥꯝ ꯀꯔꯨꯝꯃ ꯍꯅꯗꯦꯗ
ꯍꯣꯏ ꯃꯤ ꯁꯤꯁꯨ ꯃꯤ ꯃꯤ ꯂꯩꯕ꯭ꯔꯥ
ꯃꯤ ꯂꯩꯌꯦ ꯑꯗꯣ ꯃꯤ ꯑꯃ ꯆꯦꯟꯈ꯭ꯔꯦꯕꯀꯣ
ꯎꯝ
ꯑꯗꯨ ꯆꯠꯁꯦ ꯀꯥꯄ ꯆꯠꯀꯦ ꯑꯈꯣꯏ ꯃꯅꯥ ꯇꯃꯤ ꯂꯥꯛꯣ ꯃꯥꯜꯂꯤꯅꯦ
ꯍꯩꯅꯗꯤꯗ ꯁꯤꯁꯦ
ꯎꯝ ꯌꯦꯁ ꯂꯀ꯭ꯔꯥ
ꯉꯕꯨꯣ ꯑꯦ ꯃꯤ ꯀꯌꯥ ꯅꯕ꯭ꯔꯥ
ꯃꯤ ꯌꯥꯃꯦ ꯃꯤ ꯌꯥꯃꯦ ꯑ ꯅꯣꯡꯃꯥꯏ ꯃꯔꯨ ꯂꯣꯏꯕꯅꯦ ꯃꯤ ꯑꯍꯨꯝꯗꯤ ꯅꯣꯛ ꯆꯥꯔꯕꯅꯦ ꯂꯋꯥꯥꯏ ꯃꯔꯨ ꯂꯣꯏꯀꯕꯒꯤꯗꯣ ꯃꯅꯨꯡꯗ ꯆꯁꯨ ꯌꯥꯝꯣꯛ ꯆꯥꯕ ꯂꯩꯅꯤ
ꯑꯁ ꯀꯃꯥꯟ ꯇꯥꯗꯅꯦꯦ
ꯀꯃꯤ ꯍꯦꯒꯤꯀꯤ ꯃꯀꯣꯟꯟ ꯑꯁ ꯌꯥꯝ ꯂꯥꯡꯕꯒꯤ ꯅꯨ ꯍꯒꯤꯗꯣ ꯂꯥꯡꯉꯝꯗ꯭ꯔꯗꯤ ꯈꯔꯗꯤ ꯇꯧꯖꯕꯅꯤ ꯑꯣ ꯑꯣꯕ ꯑꯣꯏ ꯎꯝ ꯍꯣꯏ ꯍꯣꯏ
ꯃꯅꯤꯡꯗ ꯀꯣꯝꯁꯤꯔꯥ ꯅꯠꯇ꯭ꯔꯒꯅ ꯃꯆꯨ ꯃꯅꯥꯛ ꯆꯠꯁꯤꯔꯥ
ꯑꯣ ꯑꯖꯤꯁ ꯆ ꯂꯩꯈ꯭ꯔꯦ ꯣ ꯍꯧꯔꯤꯁꯨ ꯄꯂꯤꯗ ꯅꯪ ꯅꯪ ꯑꯗꯨ ꯑꯗꯨ ꯇꯥꯕꯗꯣ
ꯍꯣꯏ ꯑꯩꯅꯤ
ꯑꯣ ꯃꯣꯏꯗꯣ ꯍꯩꯕ ꯅꯠꯇꯦ ꯑꯩꯒꯤ ꯅꯣꯡꯃꯩ ꯃꯔꯨ ꯂꯣꯏꯈ꯭ꯔꯕ
ꯍꯣꯏ ꯑꯗꯨꯗ ꯑꯩ ꯍꯥꯠꯄꯤꯈ꯭ꯔꯦꯕꯀꯣ ꯑꯃꯛ ꯑꯃꯨꯛ ꯆꯦ ꯃ ꯑꯗꯨꯒꯤ
ꯑꯣ ꯑꯣ
ꯍ ꯑꯗꯨ ꯇꯏꯌꯦ ꯊꯗ
ꯑꯣꯏ ꯑꯣꯏꯣꯏ ꯑꯣꯏ ꯑꯁꯨ ꯂꯩꯦꯒꯨꯝꯃꯗꯣ
ꯃꯤ ꯑꯅꯤ
ꯎ ꯑꯁꯦ ꯀ ꯇ ꯑꯣꯗꯔꯗꯤ ꯌꯥꯔꯣꯏ ꯃꯖꯦꯈꯣꯏ ꯃ ꯍꯖꯗ ꯁꯥꯗꯗꯤ ꯌꯥꯔꯣꯏ ꯎꯝ ꯑ ꯅꯣꯡ ꯁꯔꯤ ꯅꯣꯡ ꯁꯔꯤ ꯂꯥꯛꯀꯔ
ꯍꯣꯏ ꯍꯣꯏ ꯍꯣꯏ ꯍꯣꯏ ꯑꯩ ꯁꯤꯗ ꯈꯔ ꯑꯣꯄꯦꯟ ꯏꯁꯄꯦꯁ ꯑꯣꯏꯀꯣ ꯑꯗꯨꯒꯤ ꯃꯣꯏꯁꯦ ꯅꯛꯄꯗꯣ ꯑꯩ ꯀꯥꯞꯀꯦ
ꯑꯣꯀꯦ ꯑꯣꯀꯦ ꯑꯣ ꯏꯁ ꯇꯪꯥꯏꯦ ꯅ ꯑꯗꯨꯗ ꯀꯄꯕꯣ
ꯎꯝ ꯑ
ꯑꯣ ꯅꯪ ꯆꯪꯕ꯭ꯔꯥ
ꯑꯣ ꯁꯤꯌꯥꯁꯤꯒ ꯂꯅꯦꯕꯣ
ꯑ
ꯑꯁꯤ
ꯍ ꯁꯨꯔꯦ ꯁꯨꯔ ꯑ ꯄꯨꯣꯏꯁꯤ ꯗꯀꯣ ꯍꯣꯏꯅ ꯄꯆꯦ ꯐꯖꯕ ꯄꯥꯏꯕꯤꯔꯤꯕꯣ
ꯎꯝ
ꯁꯧ ꯌꯥꯗꯦꯅꯦꯦ ꯄ ꯐꯂꯤ ꯃꯗ꯭ꯔꯦ ꯍꯣꯏꯒꯁꯤꯁꯨꯒꯁꯤ ꯑꯁꯤꯅ ꯈꯔ ꯐꯩ ꯄꯥꯡꯅꯗꯤ ꯍ ꯂꯥꯛꯄꯨ ꯂ ꯑꯕꯅꯤꯗ ꯎꯝ
ꯑ
ꯍ ꯑꯩ ꯅꯉ ꯁꯤꯟꯗꯗꯤꯖꯔꯅꯤ
ꯑꯩꯗꯣ ꯃꯣꯏ ꯀꯩꯅꯣꯝ ꯇ꯭ꯔꯥ ꯈꯪꯉꯦꯀꯣ ꯑꯗꯨ
ꯗꯤ ꯍꯗꯤ ꯁꯖꯗꯦ ꯍꯦ ꯃꯔ ꯃꯔ ꯑꯗꯨꯝ ꯇ ꯈꯕ ꯃꯔ ꯇꯔ ꯊꯒꯕ
ꯑꯗꯨ ꯇ ꯃꯤ ꯂꯣꯏ ꯍꯕ
ꯑꯗꯨꯗꯤꯕꯤ ꯂꯣꯏꯈ꯭ꯔꯣꯖꯤ
ꯑꯣ
ꯃꯤ ꯁꯣꯅ ꯆꯠꯀꯦ ꯎꯝ ꯐꯅꯤꯠꯇ ꯣꯏ ꯔꯤ ꯂꯥꯛ
ꯍꯖꯅꯣ ꯍꯥꯕ
ꯑꯣ ꯃ ꯃꯒ ꯑ ꯄꯥꯏꯔ ꯆꯁꯤꯔ ꯀꯦꯔ ꯁꯤꯅꯤꯉꯥꯏꯒꯤ ꯁꯤꯗ ꯔꯣ ꯑꯣ ꯈ ꯇꯧꯔꯣ ꯤꯒꯗꯕ ꯏꯕꯨꯣ
ꯅꯪ ꯀꯅꯥꯥꯟ ꯅ ꯍꯕ꯭ꯔꯥ
ꯁꯁ ꯃꯤꯃ ꯂꯩ ꯍꯔꯝꯣꯏ ꯍ ꯑ
ꯍ ꯑꯣ ꯎ ꯂꯩ
ꯂꯥꯛꯑꯣ ꯂꯥꯛꯑꯣ ꯂꯍ ꯂꯎ ꯂꯑꯣ ꯂꯑꯣ ꯂꯍꯎ ꯂꯍꯎ ꯀꯟꯃ ꯂ ꯆꯃꯤ ꯃꯥꯂꯦ ꯍꯣꯏ ꯑꯅꯤꯃꯛꯇꯣ ꯂꯥꯛꯄ ꯉꯝꯃꯗꯤ ꯒꯥꯔꯤꯗ
ꯀꯥꯞꯇ꯭ꯔꯦ ꯅꯉꯣꯟꯗ ꯃꯣꯏ ꯃꯤ ꯂꯥꯛꯄ ꯉꯥꯏꯔꯒ ꯂꯩꯔꯝꯒꯅꯤ ꯑꯗꯨꯒꯤ
ꯍꯣꯏꯣꯏ ꯑꯗꯨ ꯒꯥꯔꯤꯗ ꯂꯥꯛꯑꯣ ꯄ ꯆ
ꯎꯝ
ꯎꯝ ꯑꯣ ꯅꯁ ꯅꯁ ꯐꯖꯩ ꯐꯖꯩ
ꯇꯅꯣ ꯆꯩꯅꯣ ꯆꯩꯅꯣ ꯆꯅꯣ
ꯀꯨ ꯂ ꯀꯌꯨ ꯑꯣ ꯀꯌꯥꯕꯅ ꯐꯔꯦ ꯃꯥ ꯇ ꯑꯩꯕꯨꯗꯤ ꯏꯀꯣꯛꯇ ꯄꯥꯟꯕ ꯋꯥꯅꯤ ꯂꯣꯏꯅ ꯀꯥꯞꯄꯅ ꯃꯩꯗꯨ ꯃꯔꯨꯗꯣ
ꯍ
ꯎ ꯎꯂꯦ
ꯑ ꯁꯤ ꯍꯅꯤ
ꯀ ꯐ ꯑꯣ ꯑꯣ ꯄꯣꯈꯁꯥꯕꯗ ꯂꯩꯔꯦꯦ
ꯊꯔꯣ ꯊꯂꯣ ꯁꯤꯅ
ꯅꯦ ꯂ ꯂꯣ ꯂꯩ ꯃꯤ ꯂꯩ ꯑꯗꯨꯅꯦ ꯑꯣꯦ ꯁ
ꯐ꯭ꯂꯦꯛ ꯊꯝꯕꯁꯦ ꯀꯩꯗꯧꯅꯤꯡꯉꯥꯏꯔꯣ ꯑꯩꯗꯤ ꯈꯪꯗꯦ ꯁꯤ
ꯍꯗꯦ
ꯍꯣꯏ ꯁꯤ ꯂꯩ ꯊꯝꯃꯅꯤ ꯀꯩꯅꯣꯝ ꯉꯥꯛꯑꯦ ꯍꯥꯏꯕ꯭ꯔꯥ ꯀꯃꯥꯏ ꯇꯧꯕ꯭ꯔꯥ
ꯑꯁꯤꯁꯦ ꯃꯤ ꯑꯩꯅ ꯃꯣꯏꯅ ꯍꯥꯏꯐꯦꯠ ꯇꯥꯕ ꯃꯥꯟꯅꯗꯤꯀꯣ ꯃꯥ ꯏ ꯁꯦ ꯊꯅ ꯆꯂ ꯏꯁꯦ ꯊꯨ ꯂꯥꯛꯑꯦ ꯍꯥꯏꯕ꯭ꯔꯥ ꯊꯨꯅ ꯆꯠꯂꯦ ꯍꯥꯏꯕ꯭ꯔꯥ ꯃꯥ ꯇꯧꯔꯅꯤ ꯑ ꯀ ꯀꯩ ꯁꯤꯣ ꯌꯦꯇ ꯍꯥꯏꯇ꯭ꯔꯦ
ꯑꯩꯗꯤ ꯒ꯭ꯌꯥꯟ ꯇꯥꯗꯕ ꯑꯗꯣ ꯏꯁꯩ ꯈꯝꯕꯒ ꯇꯧꯕꯀꯣ ꯍꯣꯏ ꯃꯌꯥꯝꯁꯨ ꯑꯗꯨꯝ ꯄꯥꯏꯅꯕꯀꯣ
ꯍꯣꯏ ꯍꯣꯏ ꯌꯥꯝ ꯀꯥ ꯗꯨꯀꯥꯥꯟꯅꯨꯡ ꯃꯖꯥꯅꯤ ꯄ ꯑꯁꯤꯁ ꯑ ꯃꯃꯥꯡ ꯀꯥꯅꯤꯡꯉꯩꯁꯦ
ꯑꯁꯤ ꯃꯔꯤꯁꯤ ꯊꯣꯔꯥ ꯀꯝꯇꯅꯤꯗꯤ ꯋꯥꯟ ꯄꯣꯏꯟ ꯑꯃꯒ ꯀꯨꯟꯒ ꯑ ꯑꯗꯦ ꯁꯨꯔꯦꯅꯤ ꯄ ꯀꯨꯟꯖꯝꯅꯤꯄꯥꯅꯤ ꯄ ꯄꯅꯤ ꯃꯥ ꯍꯥꯎꯗꯤ ꯍꯣꯏ ꯀꯃꯥꯏꯅ ꯅꯪꯒꯤ
ꯐꯅꯤ ꯁꯨꯀꯥ ꯂꯥꯛꯇꯅꯤ ꯀꯔꯤꯗꯔꯣ
ꯃꯊꯗ ꯌꯦꯡ ꯂꯌꯦ ꯃꯥꯅꯤ
ꯑꯗꯨꯅꯤ ꯀꯔꯤ ꯀꯧ ꯆꯂꯣ ꯑꯩꯗꯤ ꯀꯥꯄꯩꯥꯕꯅꯤ ꯃꯅ ꯑꯒꯗ ꯍ ꯀꯣꯡ ꯀꯃ꯭ꯔꯣ
ꯑꯣ ꯑꯃ ꯊꯗ ꯂꯩꯕꯣ ꯃ ꯃꯁꯗꯤ ꯄꯥꯏ ꯄꯥꯏꯔꯦ ꯄꯥꯏꯔꯦ
ꯑꯍꯥꯟ ꯆꯪꯗꯕꯗ ꯑꯉꯥꯡꯗꯣ ꯆꯪꯉꯅꯤ ꯅꯨꯡꯉꯥꯏꯗꯧꯕ
ꯎꯝ
ꯁꯤ ꯄ꯭ꯔꯀꯔꯨ ꯃꯥꯔꯁ ꯊꯈꯦ ꯃ ꯎꯝ ꯎꯗ꯭ꯔꯦꯕ
ꯑꯁꯤ ꯕꯣꯏ ꯆꯥꯂꯧ ꯅꯠꯇ꯭ꯔꯣ
ꯅꯠꯇꯦꯗ
ꯃꯅꯦ
ꯃꯠꯇꯦ ꯍꯦ
ꯉꯁꯥꯏ ꯋꯥꯔꯤ ꯋꯥꯔꯤ ꯇꯧꯗꯣ ꯃꯥꯅꯦ ꯃꯥ
ꯃꯥꯅꯦ ꯃꯔꯔ
ꯃꯥ ꯑꯣꯏꯕꯒꯨꯝ ꯇꯧꯋꯦ ꯃꯥ ꯉꯁꯥꯏ ꯑꯩꯉꯣꯟꯗ ꯉꯥꯡꯂꯛꯄꯗꯣ
ꯑꯥ
ꯃꯥ ꯑꯣꯏ ꯌ ꯃꯥꯅꯦ ꯍꯪꯦ
ꯈꯗ꯭ꯔ ꯀꯣꯃꯥ ꯑꯣꯏꯗꯤ ꯐꯥꯏꯅ ꯑ ꯍꯝ ꯍꯝ
ꯃꯤ ꯑꯣꯏꯗ
ꯗꯨ ꯎꯝ ꯃꯥꯒꯤ ꯀꯃꯗꯨ ꯑꯣ ꯇꯔꯥ ꯇꯔꯥꯅꯤꯅꯦꯒꯣ
ꯑꯥ
ꯑꯣ ꯀꯞ ꯀꯩꯗꯦ ꯇꯨ ꯃꯃꯥꯡꯗ ꯑꯣꯔꯣ ꯎꯗꯅꯦ ꯁꯤ
ꯑꯣ